ꯑꯗꯨꯒꯣ
ꯑ ꯇ ꯇ
ꯇꯥꯎꯑꯣ ꯑꯩ ꯋꯥ ꯉꯥꯡ ꯉꯥꯡꯉꯦ ꯐꯖꯅ ꯇꯥꯎꯑꯣ
ꯟꯅ ꯇꯅꯤ ꯑꯣꯏꯔꯦ
ꯆ
ꯉꯉꯣ ꯉꯉꯣ
ꯉꯥꯡꯕ ꯍꯩꯇꯦ ꯑꯗꯨꯗꯤ ꯃꯤꯅ ꯊꯥꯅꯤꯡꯕꯗꯤ ꯉꯥꯡꯕ ꯍꯩꯇꯦ ꯑꯩ
ꯉꯃꯨꯅꯤ ꯉꯃꯨꯅꯤ
ꯃꯤꯅ ꯉꯥꯡꯉꯨ ꯍꯥꯏꯔꯗꯤ ꯉꯥꯡꯕ ꯍꯩꯇꯦ ꯅꯪ ꯉꯥꯡꯉꯨ ꯑꯗꯨꯒ ꯑꯩ ꯉꯥꯡꯒꯦ
ꯎ ꯉꯥꯡ ꯃꯥꯥꯏꯇ
ꯑꯩꯒꯤ ꯅꯪꯁꯨ ꯉꯥꯡꯕ ꯍꯩꯅꯦꯦ ꯑꯩꯁꯨ ꯉꯥꯡꯕ ꯍꯩꯅꯦꯦ ꯀꯅꯥ ꯉꯥꯡꯗꯣꯏꯔ ꯑꯗꯨꯗꯤꯦ ꯎꯝ
ꯉꯥꯡ ꯉꯥꯡꯕꯗ ꯑꯩ ꯄꯔꯐꯣꯝ ꯄꯤꯈ꯭ꯔꯦ
ꯆꯁ ꯅꯨꯡꯃꯥꯏ ꯍꯥꯏꯅ ꯍꯦꯟꯅ ꯑꯃꯁꯁꯨ ꯅꯨꯡꯉꯥꯏꯔꯦ ꯊꯃꯣꯏ ꯀꯥꯏꯔꯦ ꯊꯃꯣꯏꯁꯦ ꯁꯣꯛꯂꯦ
ꯑꯣ ꯑꯩꯣꯗ ꯍꯥꯏꯒ ꯅꯪꯁꯦ ꯅꯪꯁꯦ ꯇꯦꯛꯀꯦꯟꯒ ꯑꯗꯨꯝ ꯆꯤꯡꯗꯣꯛꯑꯒ
ꯑꯩꯔ
ꯎꯝ
ꯍꯟꯗꯛꯗꯤ ꯁꯤꯡꯒꯥꯎꯅꯦ
ꯑꯁ ꯀꯔꯤ ꯃꯅꯣ ꯂꯩ
ꯍꯟꯗꯛꯇꯤ ꯍꯣꯏ
ꯁꯤꯃꯜ ꯂꯩꯒꯅꯣ ꯁꯤꯃꯜ ꯂꯩꯒꯅ ꯑ ꯀꯦꯟ ꯇꯣ
ꯑꯗꯨꯅꯦ ꯇꯩꯀꯦꯟ ꯇꯧꯁꯤꯔꯅ ꯈꯟꯕ
ꯍꯥꯎ ꯐꯥꯎ ꯐꯑꯣ
ꯅꯨꯄꯥ ꯊꯤꯕ ꯀꯟꯅ ꯀꯔꯝꯕ ꯅꯨꯄꯥ ꯐꯥꯕ꯭ꯔꯥ ꯀ꯭ꯔꯃ ꯅꯨꯄꯥ ꯐꯠꯇꯕ꯭ꯔꯥ ꯅꯨꯄꯥ ꯊꯤꯏꯔꯦ ꯀꯅ
ꯃꯤꯜ ꯇꯣ ꯃꯤꯜ ꯇꯣ
ꯏꯕꯅꯤꯀꯣ ꯏꯁꯤꯔꯥ ꯑꯗꯨꯗꯤ
ꯐꯩꯂꯨꯔ ꯐꯩꯔꯨꯔ ꯀꯣꯏꯂꯔ
ꯅꯪꯗꯤ ꯀꯣꯏꯅꯤꯡꯗꯕ꯭ꯔꯥ
ꯑꯗꯨ ꯇꯦ
ꯑꯩꯦ
ꯑꯗꯨꯗꯤ ꯑꯗꯨꯝ ꯐ꯭ꯔꯤꯗꯝꯗ ꯂꯩꯌꯦꯗꯣ
ꯀ ꯍꯣꯏ ꯍꯣꯏ ꯐ꯭ꯔꯤꯗꯝꯝꯗ ꯂꯩꯥꯛꯦ ꯐ꯭ꯔꯤꯗꯝꯅ ꯂꯩꯕꯁꯤꯡꯗꯤ ꯐ꯭ꯔꯤꯗꯝꯅ ꯂꯩ ꯐ꯭ꯔꯤꯗꯝ ꯂꯩꯔꯒ ꯑꯗꯨꯂ ꯀꯤ ꯇꯧꯕꯗꯣ ꯅꯠꯇ꯭ꯔꯣ
ꯎꯝ
ꯑꯗꯨꯗ ꯅꯨꯡꯉꯥꯏꯕꯅꯦꯀꯣ
ꯅ ꯗꯦꯠꯁ
ꯑꯗꯨꯅꯦ ꯐ꯭ꯔꯤꯗꯝꯗ ꯂꯩꯔꯒ ꯁꯤꯡꯒꯜꯗ ꯂꯩꯔꯒ ꯑꯗꯨꯝ ꯃꯤꯕꯨ ꯭ꯔꯤꯍꯖꯔ ꯇꯦꯛꯁ ꯇꯧꯅꯤꯡꯕ ꯇꯧꯋꯦ ꯋꯥꯔꯤ ꯁꯅꯕ ꯇꯧꯋꯦ ꯃꯤ ꯅꯪꯒꯣꯟꯗ ꯀꯟ ꯇꯧꯒꯗꯕ ꯃꯤ ꯂꯩꯇꯦꯗꯅ ꯅꯠꯇ꯭ꯔꯣ
ꯃꯥꯅꯦ ꯃꯥꯅꯦ
ꯑꯗꯨꯁꯨ ꯄꯥꯝꯕ ꯅꯠꯇ꯭ꯔꯣ
ꯎꯝ
ꯑꯗꯨꯅꯦ ꯈ꯭ꯋꯥꯏꯗꯒꯤ ꯅꯨꯡꯉꯥꯏꯕꯗꯣ ꯍꯥꯏꯕꯗꯤ ꯅꯪꯅ ꯍꯦꯛ ꯅꯨꯄꯤ ꯑꯣꯏꯔꯗꯤ
ꯎꯝ
ꯑ ꯅꯪꯅ ꯍꯦꯛ ꯅꯨꯄꯤꯒ ꯋꯥꯔꯤꯁꯦ ꯑꯇꯣꯞꯄ ꯅꯨꯄꯤ ꯋꯥꯔꯤ ꯁꯥꯟꯅꯛꯒꯗꯕꯗꯣ
ꯎꯝ
ꯄ꯭ꯔꯣꯕ꯭ꯂꯦꯝ ꯊꯣꯛꯑꯦꯗꯅ ꯅꯠꯇ꯭ꯔꯣ
ꯎꯝ
ꯑꯗꯨꯒꯤ ꯁꯥꯟꯅꯕ ꯃꯇꯝꯁꯨ ꯂꯩꯇꯦ ꯑꯗꯨꯝ ꯅꯪꯅ ꯅꯪ ꯅꯨꯄꯤ ꯂꯩꯔꯤꯗꯤ ꯅꯨꯄꯤ ꯑꯃꯕꯨ ꯋꯥꯔꯤꯁꯤ ꯅꯥꯔꯗꯤ ꯅꯪꯒꯤ ꯅꯨꯄꯤꯁꯨ ꯅꯨꯡꯉꯥꯏꯗꯦ ꯑꯗꯨꯅ
ꯎꯝ
ꯈꯠꯅꯕ ꯍꯧꯥꯎꯔꯅꯦ ꯈꯠꯅꯕ ꯈꯠꯅꯕ ꯈꯠꯅꯕ ꯍꯥꯎꯔꯅꯦ ꯅꯠꯇ꯭ꯔꯣ
ꯎꯝ ꯊꯦ ꯍꯥꯏꯗ
ꯁꯤꯡꯒꯥꯜ ꯂꯩꯔꯥ ꯃꯤ ꯅꯪꯅ ꯇꯧꯅꯤꯡ ꯇꯧꯅꯤꯡꯕꯁꯤꯡꯗꯣ ꯐ꯭ꯂꯠ ꯇꯧꯔꯒ ꯇꯧꯔꯒ ꯇꯥꯖꯥ ꯇꯥꯥꯎꯔ ꯑꯗꯨꯗꯗꯤ
ꯑꯩꯗꯤ ꯈꯪꯗꯦ ꯑꯗꯨꯒꯨꯝꯕꯗꯤ
ꯀꯩꯒꯤ ꯈꯪꯗꯦ ꯍꯥꯏꯕꯁꯤꯅꯦ ꯈ꯭ꯋꯥꯏꯗꯒꯤ ꯍꯩꯕꯒ ꯁꯤꯔꯤ ꯆꯨꯝꯔꯝꯅꯤ ꯅꯪꯅ ꯁꯥꯕ ꯄꯥꯝꯂꯝꯒꯅꯤ
ꯍꯥꯎꯗ ꯐꯒꯤ ꯏ ꯐꯗꯦꯗ
ꯇꯁ ꯃꯥꯔꯝꯒꯅꯤꯅꯦ ꯍꯧꯖꯤꯛ ꯃꯥ ꯅꯪꯒꯤ ꯀꯔꯤ ꯍꯥꯏꯁꯤꯔꯥ ꯍꯥꯔꯠꯕꯤꯠꯇꯠꯇꯣ ꯋꯥꯡꯈꯠꯂꯅꯤ
ꯑꯗꯨꯗꯤ ꯑꯩꯒꯤ ꯇꯔ ꯐꯔꯤꯅꯦꯟ ꯍꯥꯏꯇꯥꯔꯦꯀꯣ
ꯍꯥ
ꯐ꯭ꯔꯤ ꯃꯦꯟ ꯍꯥꯏ ꯇꯥꯔꯦꯕ
ꯐ꯭ꯔꯤ ꯃꯦꯝ ꯋꯥ ꯐ꯭ꯔꯤꯃꯦꯟ ꯔ ꯕꯦꯠꯃꯦꯟ ꯔ ꯁꯤ
ꯑꯗꯨꯅꯦ
ꯐ꯭ꯔꯤꯃꯦꯟ ꯇꯧꯒꯅꯨꯍꯦ
ꯅꯨꯄꯤꯗꯤ ꯐ꯭ꯔꯤ ꯑꯣꯃꯦꯟ ꯍꯥꯏ ꯇꯥꯔꯦ ꯐ
ꯐ꯭ꯔꯤꯗꯝ ꯂꯥꯏꯐꯇ ꯂꯩꯕꯗꯣ
ꯎꯝ
ꯑꯣꯏꯔꯝꯍꯦ ꯅꯪ ꯅꯪꯕꯨ ꯌꯦꯡꯕ ꯀꯥꯟꯗ ꯀꯔꯤ ꯍꯥꯏ ꯆꯔ ꯃꯅꯨꯡꯗ ꯖꯒꯠ ꯖꯒꯠ ꯇꯧꯕ ꯇꯧꯕ ꯇꯥꯏꯕꯗꯣ ꯃꯥꯜꯂꯦ
ꯑꯩ
ꯐ꯭ꯔꯤ ꯃꯦꯟ ꯐ꯭ꯔꯤ ꯃꯦꯟ ꯍꯥꯏꯔꯒꯒ ꯃꯅꯪꯗꯗꯤ
ꯑꯣ ꯃꯁꯤꯡꯒ ꯐꯥꯕꯅꯤꯀꯣ
ꯌꯥꯝ ꯄ꯭ꯂꯦꯐꯨ ꯇꯥꯎꯕꯗ
ꯃꯥꯟꯕꯁꯤꯡꯗꯣ ꯖꯒꯠ ꯖꯒꯠ ꯇꯧꯕ ꯃꯥꯟꯕꯁꯤꯡꯗꯣ ꯐꯕꯅꯦ ꯌ ꯊ ꯊꯥ ꯌ ꯌ ꯍꯥꯥꯎꯕ ꯌꯥꯝ ꯐꯥꯕ ꯂꯨꯛꯁꯇ ꯌꯥꯝ ꯍꯥꯏꯗꯤ ꯑꯩꯅ ꯁꯦꯟ ꯇꯧꯕꯁꯤ ꯑꯩꯅ ꯌꯥꯝ ꯀꯂꯔ ꯈꯕ ꯃꯣꯏꯗ
ꯁꯂꯦꯟ ꯀꯂꯔ
ꯍꯣꯏ
ꯑꯦ ꯍꯗꯥꯛꯗꯤ ꯁꯦꯂꯦꯟ ꯀꯤꯂꯔ ꯁꯦꯂꯦꯟ ꯀꯤꯂꯔ ꯍꯥꯏꯔꯒ ꯑ ꯂꯣꯏ ꯁꯥꯏꯂꯦꯟ ꯀꯤꯂꯔꯕꯨ ꯐꯠꯇꯦ ꯍꯥꯏꯕ ꯅꯠꯇꯦ ꯦ ꯍꯥꯏꯥꯏꯁ ꯅꯪꯒꯨꯝꯕꯁꯨ ꯌꯥꯝ ꯂꯩꯕ ꯎꯝ ꯀꯩꯝꯇ ꯇꯧꯗꯕꯤꯗꯀ ꯃꯅꯤꯟꯗꯨꯗꯤ ꯑꯁ ꯊꯕꯛ ꯌꯥꯝꯅ ꯌꯥꯝꯅ ꯇꯤꯟꯕ ꯍꯥꯏꯁꯤꯔꯦ ꯊꯕꯛ ꯍꯥꯏꯕꯗꯤ ꯌꯨꯝꯒꯤ ꯊꯕꯛ ꯅꯠꯇꯦꯀꯣ
ꯈꯪꯉꯤ ꯈꯪꯉꯦ
ꯑꯗꯨꯅꯦꯗꯣ ꯃꯁꯥꯅꯁꯨ ꯈꯪꯉꯦꯕ
ꯅꯪꯅ ꯍꯥꯏꯕꯤꯌꯣ ꯑꯩꯒ꯭ꯌꯥꯟ ꯇ ꯍꯥꯏꯒꯦ ꯋꯥꯅꯤꯗ
ꯑꯗꯨꯅꯦ ꯑꯗꯨꯅꯦ ꯒ꯭ꯌꯥꯟꯇꯥꯕꯗꯣ ꯈꯪꯕꯒꯤꯅꯤꯅꯕ ꯌꯦꯟꯇꯥꯥꯕꯗꯣ ꯄꯥꯟꯕꯒꯤꯅꯦꯕ
ꯑꯗꯨꯕꯨꯗꯤ ꯑꯩꯗꯤ ꯇꯧꯗꯦꯀꯣ
ꯇꯧꯋꯦꯍꯦ ꯇꯧꯕꯒꯤ ꯄꯥꯟꯕꯒꯤꯅ ꯅꯪ
ꯍꯗ ꯍꯗ
ꯍꯝꯕꯗ ꯑꯁ
ꯊꯗꯨꯝ
ꯐꯥꯏꯈ꯭ꯔꯍꯦ ꯍꯧꯖꯤꯛꯁꯦ ꯏ ꯀ ꯏ ꯀꯗꯅ ꯅ ꯁꯤꯃꯅ
ꯍꯅ ꯑꯣ ꯐꯨꯠꯕꯣꯜꯔꯣ
ꯍꯥꯥ
ꯐꯕꯣꯣꯔꯣ
ꯑꯥ
ꯍꯧꯔꯝꯅꯤ
ꯑꯁ ꯑ ꯍꯧꯖꯤꯛꯅꯦ ꯍꯧꯥꯎꯔꯃ ꯂꯥꯏꯟꯞꯒꯨꯝꯕ
ꯂꯠꯇ ꯑꯥꯎ ꯈꯔꯕꯅꯦ ꯑꯥꯎ ꯈꯔꯕꯅꯦ ꯍ ꯐ꯭ꯔꯣꯕꯂꯦꯝ
ꯅꯪ ꯈꯪꯕ꯭ꯔꯥ
ꯈꯉꯦ ꯈꯉꯦ
ꯁꯤ ꯅꯁꯥꯅ ꯄ꯭ꯔꯤꯗꯤꯛ ꯇꯧꯕ꯭ꯔꯥ
ꯇꯨ ꯊꯥꯔꯇꯤ ꯋꯥꯟ ꯇꯥꯔꯦꯅ ꯅꯤ ꯂꯥꯏꯟ ꯑꯞꯒꯤ ꯇꯨ ꯇꯦꯟꯂꯤ ꯐꯥꯏꯗ ꯇꯔ
ꯍꯣꯏ ꯑꯩꯈꯣꯏꯗ ꯄꯤꯕꯗꯤ ꯂꯥꯏꯛ ꯀꯔꯤ ꯍꯥꯏꯁꯤꯅ ꯐꯣꯟꯗ ꯄꯤꯕꯗꯤ ꯃꯣꯏꯅ ꯄꯤꯕꯒꯤ ꯄꯨꯡꯗꯣ ꯂꯥꯏꯛ ꯀꯔꯤ ꯍꯥꯏꯁꯤꯔꯥ ꯍꯧꯖꯤꯛ ꯇꯨ ꯊꯥꯔꯇꯤꯅꯤꯗꯅ ꯇꯨ ꯊꯥꯔꯇꯤ ꯑꯦꯛꯖꯦꯗ ꯑꯩꯈꯣꯏꯅ ꯆꯪꯉꯒ ꯑꯗꯨꯗꯣ ꯃꯣꯏ ꯂꯥꯏꯟ ꯑꯞ ꯇꯧꯔꯒ ꯀꯔꯤ ꯀꯔꯥ ꯑꯦ ꯑꯗꯨꯝ ꯇꯧꯒꯅꯤ
ꯅꯪꯁꯨ ꯌꯦꯡꯒꯗ꯭ꯔꯣ
ꯌꯦꯡꯗꯣꯏꯅꯦ ꯐ꯭ꯔꯦꯟꯁ ꯁꯅꯥꯒꯅꯤꯗꯅ ꯕꯄꯦꯗꯣ ꯌꯦꯡꯗꯣꯏꯅꯦ ꯉꯁꯤꯒꯤꯗꯤ ꯑꯗꯨꯝ ꯕꯣ ꯌꯦꯡꯉꯒ ꯑꯗꯨꯝ ꯇꯧꯒꯦ
ꯕ꯭ꯔꯦꯛ ꯐꯥꯎ ꯌꯦꯒꯒ ꯇꯝꯒ
ꯕ꯭ꯔꯦꯛ ꯊꯣꯛꯂꯗꯤ ꯕ꯭ꯔꯦꯛꯇꯨꯗꯤ ꯍꯣꯏ ꯇꯨꯝꯒꯗꯕ ꯃꯥꯜꯂꯦ ꯑꯩꯁꯨ ꯑꯁ ꯕ꯭ꯔꯦꯛ ꯄꯤꯕꯁꯨ ꯀꯩꯔꯥ ꯊꯥꯔꯇꯤ ꯃꯤꯅꯠꯁ ꯍꯦꯟꯕ ꯃꯥꯜꯂꯦꯀꯣ
ꯐꯤꯐꯇꯤꯟ ꯃꯤꯅꯤꯖ ꯐꯤꯐꯇꯤꯟ
ꯍꯥꯥ
ꯇꯁ ꯇꯣꯁ
ꯐꯤꯐꯇꯤꯟ ꯃꯤꯅꯠꯁ
ꯎꯝ
ꯑꯣ ꯑꯗꯨꯒꯤ ꯑꯣꯏꯔꯝꯅꯦ ꯑꯗꯨꯗꯤ ꯅꯍꯥꯟꯗꯣ ꯌꯦꯡꯂꯒ ꯕ꯭ꯔꯦꯛ ꯄꯤꯌꯦꯗꯅ ꯑꯗꯨꯒꯤ ꯑꯁ ꯉꯥꯏꯔꯒ ꯉꯥꯏꯔꯒ ꯉꯥꯏꯔꯒ ꯌꯥꯝ ꯀꯣꯏ ꯀꯗꯒ ꯇꯒ
ꯉꯥꯏ ꯀ ꯉꯥꯏꯔ ꯀ ꯉꯥꯏ ꯀ
ꯉꯥꯏꯔꯗ ꯉꯥꯏꯔ ꯀ ꯇꯨꯝꯈ꯭ꯔꯦ
ꯆ ꯂꯩꯕ
ꯈꯪꯉꯣ
ꯌꯨꯝꯗ ꯂꯩꯔꯗꯤ ꯐꯨꯅ ꯆꯦꯡꯕ ꯌꯥꯔꯣꯏ ꯌꯦ ꯅ ꯇꯗꯅꯤꯅ
ꯍꯌꯦꯡ ꯀꯩꯇꯧꯅꯦ ꯊꯕꯛ ꯂꯩꯕ꯭ꯔꯥ
ꯑ
ꯁꯟꯗꯩ ꯂꯩꯅ
ꯑꯝ
ꯐꯔꯤꯗꯝ ꯗ ꯂꯩ ꯑꯣꯐ ꯐꯔꯤꯗꯝꯝ ꯑꯁ ꯑꯩꯈꯣꯏ ꯆꯔꯆ ꯀꯥꯗꯤ ꯀꯥꯅꯤꯡꯕꯅꯤ
ꯀꯩꯒꯤꯅꯣ
ꯗꯤ ꯀꯥꯅꯤꯡꯕꯅꯦ ꯑꯩꯈꯣꯏ ꯂꯩꯔꯤꯕ ꯃꯐꯝꯗꯣ
ꯑ
ꯆꯥꯟꯅꯗꯕ ꯍꯥꯏꯕꯗꯤ ꯂꯥꯞ ꯂꯩꯕꯒꯤ
ꯑꯣ ꯐꯥꯔꯦ ꯐꯔꯦ ꯑꯗꯨ ꯗꯦ
ꯑꯗꯨ ꯑꯗꯨꯅꯅꯦ
ꯄꯁꯂꯅꯨꯡꯉꯥꯏꯅ ꯂꯩꯣ
ꯎꯝ
ꯑꯩꯣꯏ ꯁꯅꯨ ꯍꯥꯏꯅ ꯂꯩꯒꯦ
ꯑꯗꯨꯅꯦ
ꯑꯗꯣ ꯒꯣꯜ ꯐꯖꯅ ꯌꯦꯡꯉꯣ ꯑꯩ ꯐꯖꯅ ꯌꯦꯡꯒꯦ
ꯍꯣꯏ ꯍꯣꯏ
ꯍ
ꯌꯦꯡꯗꯣꯏꯅꯦ ꯌꯦꯡꯗꯣꯏꯅꯦ ꯑ
ꯑ
ꯀꯩ
ꯀꯔꯤ ꯍꯥꯏꯅꯣ
ꯎꯝ ꯀꯔꯤꯁꯨ ꯅꯠꯇꯦꯗ
ꯅꯪꯅ ꯊꯥꯟꯗ ꯂꯩꯕꯣꯔ
ꯂꯩꯇꯦ
ꯑꯕꯣ
ꯀꯩꯒꯤ
ꯀꯅꯥ ꯀꯅꯥꯒ ꯂꯩꯃꯤꯟꯅꯕꯣꯅꯦ
ꯏꯃꯥꯟꯅꯕꯤꯒ ꯂꯣꯏ ꯂꯩ ꯏꯃꯥꯅꯕꯤꯁꯨ ꯏꯅꯥꯎꯄꯤꯁꯨ ꯏꯅꯥꯎꯅꯨꯄꯥꯁꯨ
ꯎꯝ ꯐꯖꯅ ꯌꯦꯡꯉꯣ ꯅꯣꯏꯁꯨ ꯑꯩꯁꯨ ꯒꯣꯜ ꯌꯦꯡꯒꯦ
ꯎꯝ ꯎꯝ ꯍꯣꯏ ꯍꯣꯏ ꯌꯦꯉꯣꯡꯀꯣ ꯑꯗꯨꯗꯤ